ꯍꯜꯂꯣ꯫
ꯁꯤ ꯍꯥꯎ꯫ ꯎꯝ ꯌꯥꯏꯌꯦ ꯍꯣꯏ ꯑꯩ꯫
ꯑꯣ ꯀꯩꯇꯧꯔꯤꯒꯦ꯫
ꯋꯥꯦ ꯑꯥꯎ꯫ ꯇꯥꯏꯌꯦ꯫ ꯐ ꯀꯩꯁꯨꯝ ꯇꯧꯗꯦ ꯑꯗꯨꯝ ꯍꯤꯞꯄꯒ ꯂꯩꯕꯅꯦ꯫ ꯑꯥ ꯍꯥ
ꯂꯟꯁ ꯆꯥꯔꯕꯣ
ꯎꯝ
ꯀꯩ ꯃꯊꯦꯟꯅꯣ
ꯍꯋꯥꯏ ꯍꯋꯥꯏ ꯎꯝ
ꯇꯨꯝꯃꯤꯔꯣ ꯎꯝ꯫
ꯐꯁꯦꯜ꯫
ꯍꯣꯁꯇꯦꯜ꯫
ꯎꯝ꯫
ꯅꯨꯡꯉꯥꯏꯗ꯫
ꯅꯨꯉꯥꯏꯇꯦ꯫
ꯀꯩꯒꯤ꯫ ꯍꯣꯁꯇꯦꯜ ꯂꯥꯏꯐꯇꯤ ꯌꯥꯝ ꯅꯨꯡ ꯍꯣꯁꯇꯦꯜ ꯂꯥꯏꯐꯁꯨ ꯌꯥꯝ ꯅꯨꯡꯁꯤꯗ꯭ꯔꯣ꯫
ꯅꯨꯡꯁꯤꯗꯦ
ꯀꯩꯒꯤ ꯍꯋꯥꯏ ꯆꯥꯕꯒꯤꯔ
ꯍꯣꯏ
ꯗꯤ ꯃꯦꯃꯣꯔꯤꯅꯤ ꯀꯩꯅꯣ
ꯋꯥꯏ ꯍꯣꯁꯇꯦꯜ ꯂꯩꯕ
ꯎꯝ ꯂꯥꯏꯔꯤꯛ ꯇꯝꯃꯤꯔꯣ
ꯍꯥꯎ
ꯎꯝ ꯐꯩ ꯐꯩ ꯐꯖꯅ ꯇꯨꯝꯒꯗꯧꯅꯤ
ꯐꯖꯅ ꯇꯝꯃꯔꯣꯏ ꯑꯩꯗꯤ
ꯀꯩꯒꯤ
ꯇꯟꯈꯔꯦ ꯂꯥꯏꯔꯤꯛ ꯇꯝꯕ
ꯀꯩꯁꯨ ꯀꯥꯏꯗꯦ ꯑꯗꯨꯨꯖꯨ ꯌꯥꯝ ꯐꯩ ꯋꯥꯈꯟ ꯆꯥꯎꯕꯅꯦ ꯗꯧꯁꯦ
ꯂꯥꯏꯔꯤꯛ ꯄꯥꯕꯥ ꯌꯥꯝ ꯇꯜꯂꯦ
ꯂꯥꯏꯔꯤꯛ ꯄꯥꯕꯒꯤ ꯌꯥꯝ ꯇꯜꯂꯦ
ꯎꯝ
ꯎꯝ ꯆꯥꯕ ꯆꯥꯕꯗꯗꯤ ꯌꯥꯝ ꯆꯥꯕꯀꯣ
ꯌꯥꯔꯦ
ꯑꯗꯨ ꯆꯨꯝꯗ꯭ꯔꯥ
ꯆꯨꯝꯗꯦ
ꯆꯥꯛꯇꯤ ꯆꯥꯕ ꯇꯥꯕꯅꯤ ꯆꯥꯗꯗꯤ ꯁꯤꯔꯅꯤ
ꯎꯝ ꯎꯝ ꯑꯗꯨꯃꯥꯏ ꯇꯧꯕ꯭ꯔꯥ
ꯍꯣꯏ ꯂꯥꯏꯔꯤꯛ ꯀ ꯆꯥꯛꯀ ꯃꯥꯟꯅꯗꯦ
ꯂꯥꯏꯔꯤꯛ ꯇꯝꯔꯗꯤ ꯂꯥꯏꯔꯤꯛꯁꯨ ꯈꯪꯉꯅꯤꯅ
ꯈꯪꯗ꯭ꯔꯁꯨ ꯌꯥꯔꯦ
ꯑꯥ
ꯈꯪꯗ꯭ꯔꯁꯨ ꯌꯥꯔꯦꯕ
ꯏꯁ ꯀꯩꯒꯤ
ꯗꯨꯝ
ꯎꯝ
ꯑꯩꯒꯤ ꯃꯤꯡ ꯈꯛꯇ ꯍꯩꯔꯗꯤ ꯌꯥꯔꯦ ꯑꯇꯣꯞꯄ ꯍꯩꯇꯔ꯭ꯁꯨ
ꯁꯥ ꯑꯗꯨꯃꯥꯏ ꯕꯤꯖꯤꯅꯦꯁ ꯑꯆꯧꯕ ꯑꯃ ꯇꯧꯔꯣꯅꯦ ꯑꯗꯨ ꯑꯣꯏꯔꯗꯤ ꯕꯤꯖꯤꯅꯦꯁ ꯍꯥꯏꯕ ꯇꯥꯔꯦꯅꯦ ꯎ ꯀꯩ ꯇꯤꯝ ꯁꯞꯄꯣꯔꯠ ꯇꯧꯒꯦ
ꯁꯥꯏ ꯎꯝ
ꯎꯝ
ꯍꯥꯥ
ꯀꯥꯏꯖꯄꯣꯡꯁꯤ
ꯊꯕꯛ ꯇꯧꯋꯦ ꯍꯂꯛꯑꯦ ꯐꯝꯃꯦ ꯍꯧꯖꯤꯛꯇꯤ ꯂꯥꯟꯁ ꯆꯥꯔꯦ ꯐꯝꯃꯦ
ꯑꯣ ꯀꯩ ꯊꯕꯛ ꯇꯧꯕꯥ
ꯍꯥꯏꯔꯣꯏ ꯍꯩꯒꯅꯨ ꯍꯥꯏ ꯏꯟꯐꯣꯔꯃꯦꯁꯟꯗ ꯏꯟꯐꯣꯔꯃꯦꯁꯟ ꯄꯤꯔꯛꯄ ꯄꯤꯔꯛꯄꯗꯨꯅ ꯍꯥꯏꯒꯅꯨ ꯍꯥꯏꯌꯦ ꯑꯁꯦꯡꯕꯒꯤ ꯋꯥꯔꯤ ꯍꯥꯏꯔꯛꯀꯅꯨꯍꯦ
ꯌꯥꯔꯦ
ꯑꯗꯨꯁꯨ ꯆꯨꯝꯗ꯭ꯔꯥ
ꯆꯨꯝꯗꯦ ꯑꯗꯨ ꯍꯥꯏꯕꯗꯤ ꯀꯩꯁꯨꯝ ꯀꯥꯏꯗꯦꯅ
ꯁꯔꯤ ꯒꯣꯏꯅ ꯐꯕ ꯂꯥꯛꯗ ꯑꯩꯕꯨ
ꯐꯪꯕ
ꯍꯥ
ꯑꯥꯔꯣꯏꯕ
ꯎꯝ ꯅꯪ ꯁꯦꯟꯃꯩ ꯈꯪꯕ꯭ꯔꯣ ꯐꯖꯅ ꯈꯪꯕ꯭ꯔꯥ
ꯍꯥ
ꯐꯥꯔꯣꯏꯕꯗꯨꯅ ꯅꯪ ꯐꯖꯅ ꯈꯪꯕꯕ
ꯍꯣꯏ ꯐꯂꯦ
ꯎꯝ ꯏꯝꯐꯥꯜꯗ ꯂꯩꯕ꯭ꯔꯥ ꯅꯪ
ꯎꯝ
ꯎꯝ ꯎꯝ ꯇꯥꯡꯈꯨꯜ ꯔꯥꯏꯠ ꯇꯥꯡꯈꯨꯜꯅꯤꯀꯣ
ꯅꯠꯇ
ꯑꯦ ꯆꯤꯟ ꯊꯤꯕ ꯍꯧꯔꯦ
ꯍꯥꯏꯕꯣ
ꯑꯩꯁꯨ ꯍꯥꯏꯕꯤꯔꯣꯏ ꯍꯥꯏꯕ ꯌꯥꯗꯦ ꯍꯥꯏꯕ ꯌꯥꯗꯤꯅꯦ ꯑꯗꯨꯗꯤ
ꯀꯩꯒꯤ ꯍꯥꯏꯕ ꯌꯥꯗꯕ
ꯔꯨꯜꯗ ꯌꯥꯎꯕ꯭ꯔꯥ ꯈꯪꯗꯦ
ꯏꯁ ꯏꯁ‌ ꯑꯗꯨꯕꯨꯗꯤ ꯍꯩꯔꯁꯨ ꯀꯩꯁꯨ ꯀꯥꯏꯗꯦ ꯑꯩꯅ ꯑꯩꯅ ꯍꯪꯈ꯭ꯔꯕꯅꯦ
ꯗꯦ
ꯎꯝ
ꯌꯥꯗꯦꯕ
ꯌꯥꯏꯅ ꯌꯥꯏꯅ ꯀꯩꯁꯨ ꯀꯩꯗꯅ ꯑꯌꯨꯝꯗ
ꯌꯥꯗꯦ
ꯎꯝ ꯐꯔꯦ ꯐꯔꯦ ꯀꯩꯁꯨ ꯀꯥꯏꯗꯦ ꯅꯪꯅ ꯍꯥꯏꯅꯤꯡꯗ꯭ꯔꯁꯨ
ꯑꯩꯅ ꯍꯥꯏꯅꯤꯡꯗꯕꯩ ꯅꯠꯇꯦ ꯔꯨꯁ
ꯑꯗꯨꯗꯤ ꯑ
ꯑꯩꯔ
ꯎꯝ
ꯑꯉꯥꯡꯕꯨ ꯐꯨ ꯐꯨꯕꯅꯦꯗꯤ
ꯃꯤ ꯐꯥꯕ ꯆꯠꯄꯣ ꯅꯪꯒꯤ ꯊꯕꯛꯇꯣ
ꯍꯣꯏ ꯑꯉꯥꯡꯈꯣꯏꯕꯨ ꯅꯪꯅ ꯅꯪꯅ ꯂꯥꯏꯔꯤꯛ ꯇꯝꯕꯈꯣꯏ ꯐꯨꯕ
ꯀ꯭ꯔꯤꯒꯤ ꯐꯨꯕꯥ
ꯏꯟꯗ꯭ꯔꯗꯤ ꯐꯨꯕ ꯗꯥꯕꯅꯤꯅ
ꯌꯦ ꯑꯉꯥꯡꯕꯨ ꯑꯉꯥꯡꯗꯤ ꯀꯁꯨ ꯍꯥꯏꯗ꯭ꯔꯤ ꯈꯪꯗ꯭ꯔꯤ
ꯑꯉꯥꯡ ꯍꯥꯢꯗꯤ ꯄꯤꯛꯇ꯭ꯔꯨꯈꯣꯏ ꯅꯠꯇꯕ
ꯌꯦꯁ ꯀꯌꯥ
ꯄꯤꯇ꯭ꯔꯨꯈꯣꯏ ꯅꯠꯇꯕ
ꯄꯤꯛꯇ꯭ꯔꯣ ꯅꯈꯣꯏ ꯅꯠꯇ꯭ꯔꯗꯤ ꯑꯉꯥꯡ ꯅꯠꯇ꯭ꯔꯥ ꯑꯗꯨꯗꯤ
ꯑꯗꯨ ꯀꯃꯥꯏ ꯍꯥꯏꯗꯧꯕ
ꯑꯪꯗꯤ
ꯈꯪꯗꯦ
ꯎꯝ
ꯏꯤꯁ ꯅꯪꯁꯨ ꯈꯪꯗ꯭ꯔꯤꯗꯤ ꯑꯗꯨꯗꯤ ꯑꯉꯥꯡ ꯍꯥꯏꯕ ꯇꯥꯔꯦꯅꯦ ꯆꯇ꯭ꯔꯥ ꯁꯥꯠꯇ꯭ꯔꯥ ꯑꯩꯈꯣꯏ
ꯈꯨꯕꯩꯗꯦ ꯃꯤ ꯈꯨꯕꯩꯗꯤꯦ ꯍꯥꯖꯅ ꯈꯪꯗꯦ
ꯈꯨꯠꯅꯗꯤ ꯐꯨꯗꯦꯗꯅ
ꯀꯔꯤꯅ ꯐꯨꯕ ꯑꯗꯨꯗꯤ ꯀꯔꯤꯅꯥ ꯐꯨꯕ꯭ꯔꯣ ꯑꯗꯨꯗꯤ ꯍꯜꯂꫭ ꯍꯜꯂꯣ ꯍꯜꯂꯣ ꯍꯜꯂꯣ ꯍꯜꯂꯣ ꯎꯝ
ꯇꯩꯅ ꯐꯨꯕ